ꯀꯩꯅꯣ
ꯑꯩꯅꯨ
ꯅꯪ ꯇꯨꯈꯤꯕ ꯃꯥꯟꯕ ꯑꯣ ꯁꯤꯗꯒꯤ ꯁꯤꯒꯤ ꯄꯦꯁꯇꯒꯤ ꯊꯣꯛꯄ ꯌꯥꯗꯌꯦ
ꯌꯥꯗ ꯑꯃꯅꯦ ꯅꯪ ꯊꯣꯛꯎꯕꯩꯔꯣ
ꯊꯕꯏꯅꯦ
ꯎꯝ
ꯈꯣꯏꯗꯧ ꯌꯥꯝ ꯂꯪꯒꯜꯂꯦ ꯃꯤꯅ ꯑꯦꯛꯁꯇꯦꯟꯁꯟ ꯀꯣꯔꯠ ꯑꯦꯛꯁꯇꯦꯟꯁꯟ ꯀꯣꯔꯠ ꯁꯝꯃꯒ ꯁꯤꯗ ꯆꯥꯔꯖ ꯇꯧꯅꯕ ꯑꯦꯛꯁꯇꯦꯟꯁꯟ ꯀꯣꯔꯠ ꯑꯅꯤꯒ ꯁꯝꯃꯦ ꯑꯗꯨꯒ ꯐꯦꯟ ꯁꯝꯃꯤꯅꯦꯅ ꯁꯝꯍꯧꯔꯒ ꯑꯝꯇ ꯌꯥꯔꯝꯗ꯭ꯔꯦ ꯍꯥꯏꯕ ꯏꯀ ꯆꯥꯔꯖ ꯇꯧꯕꯗꯣ ꯐꯣꯟꯁꯦ ꯆꯥꯔꯖ ꯍꯧꯖꯤꯤ ꯊꯨꯅ ꯊꯨꯅ ꯇꯥꯔꯕꯅꯤꯅ ꯁꯤꯗꯩꯁꯤꯗ ꯇꯧꯔꯝꯕꯗꯣ ꯐꯩꯗꯅ
ꯎꯝ ꯑꯩꯣꯏꯕ ꯈꯒꯔ ꯇ
ꯅ ꯅꯪ ꯄꯩꯁꯥ ꯊꯣꯛꯄ꯭ꯔꯣ ꯍꯥꯥ
ꯇꯥꯖꯦ
ꯄꯩꯁꯥ ꯊꯣꯛꯄ꯭ꯔꯥ ꯍꯥꯏꯕ ꯀꯣꯜ ꯇꯧꯔ ꯇꯧꯔꯒ ꯄꯩꯁꯥ ꯆꯪꯕꯒꯤꯦ
ꯍꯣꯏ ꯍꯥꯟ ꯆ ꯇꯧꯗ
ꯑꯣꯈꯦ ꯀꯩ ꯏꯟꯁꯥꯡ ꯆꯥꯒꯦ ꯉꯁꯤꯒꯤꯗꯤ
ꯁꯧ꯭ꯔꯤ ꯊꯝꯕ
ꯅꯪ ꯌꯨꯝꯗ ꯂꯩꯇꯦꯀꯣ
ꯌꯨꯝꯗ ꯂꯩꯇꯕ ꯅꯠꯇ꯭ꯔꯣ
ꯇꯥꯏꯇꯕꯁꯦꯜꯦ
ꯎꯝ ꯍꯣꯁꯇꯦꯜ ꯀꯥꯏ ꯋꯥꯏꯗꯕꯅꯪ ꯂꯩꯁꯦ ꯍꯧꯖꯤꯛ ꯍꯧꯖꯤꯛ
ꯑꯦꯃꯤ ꯌꯌꯨꯗ
ꯑꯣ ꯅ ꯂꯦ ꯎ ꯀꯗ ꯄꯤ ꯄꯤꯀꯤꯒ
ꯄꯤꯡꯀꯤꯒ ꯂꯩꯕꯗ ꯔꯨꯝ ꯍꯣꯡꯗꯣꯛꯑꯦ ꯁꯤꯡꯚꯔ ꯔꯨꯝꯗ
ꯅꯪ ꯑꯣ ꯅꯅꯥꯇꯣꯝꯗ ꯂꯩꯔꯦ
ꯑ
ꯎꯝ ꯑꯦ ꯀꯩꯅꯣꯒꯤ ꯀꯣꯏꯔꯦꯡꯒ ꯄꯥꯎ ꯐꯥꯎꯅꯔꯤꯕ ꯅꯠꯇ꯭ꯔꯣꯅ
ꯍꯧꯅꯔ
ꯀꯣꯏꯔꯦꯡꯒꯤ ꯃꯃꯥꯗꯣ ꯑꯩꯈꯣꯏꯁꯤꯗ ꯃꯔꯨꯞ ꯑꯃ ꯌꯥꯎꯕꯒꯤ ꯅꯍ ꯂꯥꯑꯝꯃꯦꯕ ꯑꯗ ꯑꯩ ꯑꯩꯗꯣ ꯀꯩꯀꯩ ꯇꯧꯗꯣꯏꯅꯣꯅ ꯍꯪꯕ ꯑꯗ ꯑꯩꯅ ꯑꯦꯝ ꯌꯨꯗ ꯇꯝꯁꯤꯔꯅ ꯑꯪ ꯑꯦꯝ ꯌꯨꯗ ꯇꯝꯁꯤꯔꯅ ꯈꯜꯂꯤꯅ ꯍꯥꯏꯕ ꯑꯗꯨꯗꯅꯦ ꯀꯣꯏꯔꯦꯡꯗ ꯇ ꯅꯧ ꯌꯥꯗ꯭ꯔꯥ ꯃꯥꯏꯀꯣꯇꯥ ꯂꯩꯕꯅꯦ ꯑꯩꯅ ꯑꯗꯨ ꯅꯪ ꯑꯝꯇ ꯍꯥꯏꯈꯣꯅ ꯍꯥꯏꯈꯤꯕ
ꯅꯪ ꯀꯩ ꯇꯝꯗꯣꯏꯅꯣ
ꯕꯣꯠꯅꯤ ꯇꯝꯅꯕ
ꯅꯪ ꯁꯇꯤ ꯊꯥꯕ꯭ꯔꯣ
ꯊꯥꯏ
ꯌꯥ ꯐꯒꯥꯒꯤꯦ
ꯍꯥꯏꯗꯣꯛꯄ ꯌꯥꯕ꯭ꯔꯣ ꯑꯗꯨꯕ ꯑꯁ
ꯑꯦ ꯀꯌꯥ ꯐꯪꯒꯦꯗꯣ ꯈꯪꯉꯗꯤ ꯈꯟꯅꯤ ꯈꯜꯂꯣꯏꯗꯣ ꯈꯪꯗꯣꯏꯅꯤꯅꯦ ꯑꯥꯏ ꯗꯣ ꯈꯥꯗ
ꯊꯥꯕꯁꯩ ꯊꯥꯖꯤꯟꯗꯣꯏꯅꯤ
ꯍꯖ ꯂꯣ ꯍꯥꯥ
ꯊꯥꯕ꯭ꯔꯕ ꯑꯗꯨꯁꯨ ꯂꯣꯏꯁ
ꯊꯥꯁꯦ ꯑꯩ ꯑꯩꯗꯤ ꯌꯣꯒ ꯊꯥꯖꯤꯟꯟꯅꯦ
ꯎꯝ ꯎꯝ ꯃꯝ ꯃꯔꯨꯞꯇꯅ ꯁꯦꯞꯇꯦꯝꯕꯔꯗ ꯍꯧꯗꯣꯏꯅꯦꯅ ꯍꯥꯏꯕꯅꯦ ꯃꯤꯁꯨ ꯈꯨꯞꯅꯤꯡꯕ
ꯎꯝ ꯁꯇꯕꯥꯔ ꯋꯥꯂꯤ ꯊ ꯍꯣꯕ
ꯌꯥꯎꯁꯤꯜꯂꯣꯅ ꯍꯥꯏꯖꯦ
ꯄꯩꯁꯥ ꯊꯣꯑꯗꯤ ꯌꯥꯎꯌꯥꯕꯅꯤꯅꯦ ꯄꯩꯁꯥ ꯊꯣꯛꯇꯕꯁꯤꯗꯅꯦ ꯌꯥꯎꯗꯤ ꯌꯥꯝ ꯌꯥꯎꯅꯤꯡꯉꯤ ꯃꯔꯨꯞꯁꯦ ꯃꯈꯟ ꯃꯈꯟ ꯊꯥꯉꯥꯝꯕꯤꯁꯨ ꯍꯥꯏꯕꯅꯦ ꯑꯗꯨ ꯌꯥꯗꯦ ꯃꯥꯗꯤ ꯄꯩꯁꯥ ꯂꯩꯇꯦ ꯄꯩꯁꯥ ꯂꯩꯇꯦ ꯍꯥꯏꯔꯛꯑꯦ
ꯑꯩ ꯊꯥꯉꯥꯝꯕꯤ ꯁꯨꯛꯅꯨꯡ ꯅꯨꯡꯁꯤꯗꯤꯖꯦ ꯀꯔꯤ ꯃꯔꯝ ꯂꯩꯇꯦ ꯍꯥꯏꯕ ꯀꯔꯤꯒꯤꯅꯣ ꯈꯪꯗꯦ ꯍꯥꯏꯕ
ꯀꯔꯤ ꯇꯧꯔꯛꯑꯒꯦ
ꯀꯔꯤꯝ ꯇꯧꯗꯦ ꯑꯩ ꯈꯪꯗꯦ ꯍꯥꯏꯄ ꯑꯥ ꯌꯦꯡꯅꯤꯡꯗꯕ ꯑꯝ ꯄꯣꯏꯌꯦ
ꯊꯥꯉꯥꯟꯕꯤꯔꯣ ꯍꯥꯏꯖꯦ
ꯍꯥꯏꯗꯤ ꯍꯥꯏꯔꯨꯅꯨꯀꯣ
ꯀꯃꯥꯏ ꯍꯥꯏꯗꯣꯏꯅꯣꯍꯦ
ꯌꯦꯡꯅꯕ ꯀꯥꯟꯗ ꯁꯨꯝ ꯎꯝ ꯑꯩ ꯐꯨꯅꯤꯡꯕ ꯈꯣꯠꯄꯒꯤꯕꯨꯗꯤ ꯅꯠꯇꯦꯕꯀꯣ ꯁꯨꯝ ꯃꯥꯥꯏ ꯆꯥꯟꯅꯗꯕꯩ ꯇꯥꯏꯞ ꯑꯗꯨꯝ ꯇꯧꯋꯦꯕ ꯑꯩꯒ
ꯑꯗꯨꯗꯤ ꯃꯤ ꯑꯃꯃꯝ ꯂꯣꯏ ꯂꯩ ꯀꯩꯅꯣ ꯑꯈꯣꯢꯁꯨ ꯂꯩ ꯃꯥꯏ ꯆꯥꯟꯅꯗꯕ ꯃꯤ
ꯁꯥꯎꯅꯤꯡꯕ ꯃꯇꯥꯡ ꯂꯩꯔꯤꯕꯅꯤ ꯑꯃꯃꯝ ꯅꯪꯒ ꯋꯥꯔꯤ ꯁꯟꯅꯁꯤ ꯇꯨꯝꯅꯤꯡꯉꯦ ꯍꯨꯢꯊꯨ
ꯆꯤꯟꯊꯤꯕ ꯌꯥꯖꯥꯠꯂ
ꯈꯪꯗꯦꯍꯦ ꯅꯆꯤꯟꯒ ꯄꯪꯊꯤ ꯊꯤꯔꯛꯑꯦ
ꯆꯤꯟ ꯊꯤꯕ ꯔꯤꯖꯦꯛ ꯆꯠꯈꯤꯗꯅ
ꯅꯪ ꯉꯁꯥꯏ ꯀꯊꯠꯈꯤ ꯅꯠꯇꯔꯥ ꯑꯥ ꯃꯤꯠ
ꯑꯩꯗꯣ ꯑꯁꯤꯒꯤ ꯄꯦꯖꯁꯦ ꯁꯤꯗꯒꯤ ꯊꯣꯛ ꯄꯗꯣ ꯀꯥꯏ ꯊꯣꯛꯄꯗꯣ ꯌꯥꯗꯦꯗꯣ ꯈꯪꯗꯕ ꯑꯗꯨꯒ ꯑꯇꯣꯞꯄ ꯐꯣꯟ ꯀꯩꯀꯩꯗꯖꯨ ꯅꯝꯕ ꯌꯥꯏ ꯁꯤꯅꯦꯕ ꯑꯩꯅ ꯈꯜꯂꯤꯖꯦ
ꯑꯩ ꯉꯥꯁꯥꯏ ꯌꯥꯗꯦ ꯍꯥꯏꯗꯨꯕꯨ ꯑꯗꯨꯝ ꯊꯝꯃꯤꯅꯦ ꯑꯩ ꯉꯁꯥꯏ
ꯃꯊꯛꯇꯒꯤ ꯇꯦꯛꯁ ꯍꯟꯕꯕꯨꯗꯤ ꯌꯥꯅꯤ ꯃꯥꯡꯒꯔ꯭ꯦ
ꯅꯪꯅ ꯑꯣꯏ ꯇꯧꯔꯣ ꯃꯊꯪꯗꯩꯗꯤ
ꯇꯧꯔꯛꯀꯦ ꯐꯣꯟ ꯅꯝꯕꯔ ꯏꯅꯕꯗꯣ ꯌꯥꯝ ꯇꯟꯕ
ꯀꯣꯄꯤ ꯄꯦꯁ ꯇꯧ ꯌꯥꯏ ꯀꯩꯅꯣ
ꯀꯣꯄꯤ ꯄꯦꯁ ꯑꯁ ꯑꯗꯨꯁꯨ ꯈꯜꯍꯧꯗ꯭ꯔꯦꯅꯦ ꯃꯊꯛꯇꯩ ꯆꯤꯡꯗꯔ ꯆꯤꯡꯗꯔꯒꯅꯦ ꯑꯩꯅ ꯏꯁꯦ ꯑꯥ
ꯃꯤꯅꯤꯠ ꯇꯔꯨꯛ ꯐꯥꯔꯦꯍꯦ
ꯃꯤꯅꯤꯠꯁꯦ ꯄꯥꯔꯒ ꯑꯣꯏꯅ ꯂꯩꯔꯁꯦ ꯕꯤꯌꯥꯁꯨ ꯕꯤꯌꯥꯁꯨ ꯌꯥꯎꯒꯦꯅ ꯑꯩꯅ ꯌꯥꯎꯑꯣꯅ ꯍꯧꯕ ꯑꯗ ꯃꯥꯗꯣ ꯂꯥꯁꯇ ꯑꯣꯏꯅ ꯂꯧꯒꯦꯌꯦ
ꯎꯝ ꯁꯤꯤꯗꯥꯁꯤ ꯌꯥ ꯑꯣꯏꯣꯏ ꯄꯌꯥꯗ
ꯃꯥꯅꯤ ꯄꯩꯁꯥ ꯄꯥꯏꯗꯨꯗꯤ
ꯄꯥꯏꯕꯅꯦ ꯑꯕꯗꯤ ꯑꯩꯅ ꯄꯩꯁꯥ ꯄꯨꯟꯁꯤꯟꯕꯩꯅ ꯌꯥꯎꯁꯤ ꯂꯣꯟ
ꯄꯦꯔꯦꯟꯁꯅ ꯃꯌꯥꯝ ꯃꯌꯥꯝ ꯊꯥꯔꯛꯑꯝꯒꯅꯦꯕ ꯃꯥꯅꯦ
ꯎꯝ
ꯍꯣꯏ ꯃꯃꯥ ꯃꯄꯥꯗꯣ ꯈꯪꯉꯤꯗꯅ ꯅꯨꯡꯉꯥꯏꯊꯣꯛꯎ ꯆꯥꯊꯣꯛꯎꯅ ꯇꯧꯕ ꯃꯤꯅꯦꯕ
ꯑꯝ
ꯑꯗꯨꯗ ꯄꯩꯁꯥ ꯃꯌꯥꯝ ꯌꯥꯝ ꯊꯥꯔꯂꯝꯒꯅꯤ ꯃꯤꯌꯥꯝ ꯑꯃ ꯂꯥꯁꯇ ꯍꯥꯞꯄꯦ ꯑꯗꯩꯗꯤ ꯏꯃꯥꯟꯅꯕꯤ ꯑꯃ ꯐꯥꯔꯁꯇ ꯂꯧꯒꯦꯌꯦ ꯐꯥꯔꯁꯇ ꯂꯧꯅꯕ ꯃꯤ ꯑꯃꯅꯦ ꯂꯥꯁꯇ ꯂꯧꯅꯕ ꯃꯤ ꯑꯃꯅꯦ ꯑꯅꯤꯗꯤ ꯂꯩꯔꯦ
ꯑꯝ
ꯑꯇꯩꯗꯨꯁꯨ ꯂꯩꯕꯨꯗꯤ ꯂꯩ ꯑꯇꯩꯗꯨꯅ ꯍꯣꯏ ꯍꯣꯏ ꯍꯥꯏꯔꯛꯀꯦ ꯀꯟꯐꯥꯔꯝ ꯀꯟꯐꯥꯔꯝꯗꯤ ꯗꯥꯏꯔꯦꯛ ꯇꯥꯗ꯭ꯔꯤꯕꯀꯣ ꯑꯗꯣ ꯑꯩꯅ ꯅꯣꯏꯁꯨ ꯊꯣꯛꯣꯛꯍꯟꯅꯤꯡꯕ ꯀꯣꯁꯤꯞ ꯌꯥꯒꯗꯣ ꯁꯤꯒꯨꯝꯕꯗꯤ ꯌꯥꯎ ꯌꯥꯔꯣꯏꯕ ꯄꯩꯁꯥ ꯌꯥꯝꯃꯜꯂꯦ ꯍꯥꯏꯔꯀꯅꯤ
ꯎꯝ
ꯄꯩꯁꯥ ꯌꯥꯝꯕꯒꯤꯁꯤꯅ ꯑꯃꯨꯛ ꯀꯩꯅꯣ ꯀꯩꯅꯣ ꯇꯧꯋꯦ ꯍꯥꯏꯕ ꯁꯨꯝ ꯀꯨꯏꯅ ꯇꯧꯔ ꯂꯩꯕꯗꯣ ꯂꯨꯄꯥ ꯆꯥꯝꯃꯉꯥ ꯆꯥꯝꯃꯉꯥꯒꯤꯗꯒ ꯀꯨꯏꯅ ꯂꯩꯕꯗꯣ ꯌꯥꯝꯅ ꯆꯔꯛ ꯆꯥꯍꯤꯡꯅꯩꯗꯅ ꯄꯩꯁꯥꯁꯨ ꯌꯥꯝꯗꯦ
ꯂꯦ ꯀ ꯑ
ꯏꯁ ꯇꯁꯦꯡ ꯇꯁꯦꯡꯅꯁꯨ ꯇꯣꯂꯣꯞ ꯆꯥꯕ ꯃꯁꯦꯟ ꯂꯤꯁꯤꯡ ꯃꯉꯥ ꯃꯉꯥꯒ ꯇꯧꯔꯒ ꯃꯤ ꯌꯥꯝꯗꯕꯤꯗ ꯑꯗꯨꯃꯥꯏꯅ ꯇꯧꯈꯤꯕ ꯑꯃ ꯐꯩꯌꯦꯕ
ꯎꯝ
ꯑꯁ ꯑꯩꯁꯦ ꯑꯦꯛꯁꯇꯦꯟꯁꯟ ꯀꯣꯔꯁꯁꯦ ꯑꯦꯛꯁꯇꯦꯟꯁꯟ ꯀꯣꯔꯁꯁꯤꯕꯨ ꯁꯦꯝꯃꯧꯀꯣ ꯑꯩ ꯁꯤ ꯌꯥꯎꯗ꯭ꯔꯗꯤ ꯌꯥꯔꯣꯏ ꯎ ꯐꯦꯟ
ꯍ ꯀ ꯔꯣꯕ ꯇ ꯀꯥꯟꯅ ꯂ ꯂꯥꯛ ꯇꯥꯕ
ꯉꯔꯥꯡ ꯈꯛꯇꯅꯦ ꯁꯝꯍꯧꯔꯤꯕ ꯌꯥꯔꯝꯗ꯭ꯔꯦ ꯍꯕꯨ ꯀ ꯊꯪꯉꯥꯏꯝꯕꯤ ꯍꯣꯝ ꯊꯌꯨꯇꯔ ꯆꯠꯇ꯭ꯔꯕꯣ
ꯁꯠꯇꯦ ꯑꯗꯨꯅ ꯃꯥꯃ ꯄꯕꯇꯦ
ꯎꯝ ꯑꯩ ꯅꯍꯥꯟ ꯄꯩꯁꯥ ꯑꯩ ꯍꯧꯖꯤꯛ ꯄꯩꯁꯥ ꯌꯥꯝ ꯂꯩꯇꯦꯕ ꯑꯦ ꯃꯕꯨꯗꯔꯦ ꯄꯁ ꯄꯩꯁꯥ ꯍꯪꯉꯝꯕꯅꯦ ꯂꯨꯄꯥ ꯆꯅꯤ ꯆꯥꯝꯃꯉꯥꯃꯨꯛꯇꯪꯅꯅ ꯂꯩꯇꯦꯌꯦ
ꯄ ꯄꯖ
ꯄꯩꯁꯥ ꯂꯩꯇꯕ ꯉꯥꯛꯇ ꯑꯩ ꯑꯦꯀꯥꯎꯟ ꯉꯁꯤ ꯊꯥꯒꯠꯂꯛꯄꯗꯣ ꯎꯗ꯭ꯔꯥ ꯂꯨꯄꯥ ꯑꯅꯤꯈꯛ ꯌꯥꯎꯔ ꯂꯩꯍꯧꯔꯤꯅꯦ ꯍꯥꯏꯕ꯫
ꯀꯩꯒꯤꯅꯣ ꯀꯛꯏꯗꯣ꯫
ꯀꯛꯄꯕꯨꯗꯤ ꯅꯠꯇꯦꯕꯀꯣ ꯑꯗꯨꯗꯤ ꯑꯩꯅ ꯊꯥꯗꯣꯛꯈꯤꯕꯅꯦ ꯊꯥꯔꯣꯅ ꯍꯥꯏꯔꯛꯄꯒꯤ꯫
ꯎꯝ꯫
ꯑꯗꯨꯏꯁꯨ ꯑꯩꯅ ꯕꯨꯁꯇꯔ ꯀꯥꯞꯅꯕ ꯊꯝꯕꯅꯦ ꯍꯥꯏꯕ ꯂꯨꯄꯥ ꯆꯥꯝꯃ ꯂꯨꯄꯥ ꯊꯥꯔꯇꯤ ꯅꯥꯏꯟꯒꯤ ꯀꯥꯞꯈ꯭ꯔꯒ ꯂꯨꯄꯥ ꯃꯥꯄꯟ ꯑꯃꯒ ꯆꯥꯝꯃꯒ ꯃꯥꯄꯟ ꯌꯥꯎꯕꯗꯣ ꯕꯨꯁꯇꯔ ꯊꯥꯔꯇꯤ ꯅꯥꯏꯟꯒꯤ ꯊ꯭ꯔꯤ ꯗꯦꯖ ꯊ꯭ꯔꯤ ꯖꯤ ꯕꯤ꯫ ꯄꯔꯗꯦꯁꯀꯤ ꯊ꯭ꯔꯤ ꯗꯦꯁꯀꯤꯗꯣ꯫ ꯀꯥꯞꯈ꯭ꯔꯒ ꯂꯨꯄꯥ ꯁꯚꯦꯟꯇ ꯇꯤ ꯂꯩꯍꯧꯕꯅꯦ ꯍꯥꯏꯕ꯫ ꯑꯗꯨ ꯕꯥꯎꯕꯗ ꯍꯦꯛ ꯑꯦꯀꯥꯎꯟꯗ ꯂꯨꯄꯥ ꯀꯌꯥ ꯌꯥꯎꯏꯤ ꯈꯤꯇ ꯀꯥꯞꯄꯑꯣꯅ ꯍꯥꯏꯌꯦ꯫
ꯀꯅꯥꯅꯅꯣ꯫
ꯑꯩꯈꯣꯏ ꯗꯥꯥꯕꯨꯡꯅ ꯃꯥꯅ ꯑꯗꯨ ꯑꯩꯅ ꯂꯨꯄꯥ ꯆꯅꯤ ꯆꯍꯨꯝ ꯍꯥꯏꯕꯅꯦꯕ ꯑꯩꯅ ꯄꯩꯁꯥ ꯌꯥꯎꯗꯕ꯫
ꯑꯝ꯫
ꯑꯗꯨꯗꯨꯒꯤ꯫ ꯄꯩꯁꯥ ꯂꯩꯇꯕꯅ ꯉꯪꯒꯤ ꯁꯣꯔꯁ ꯑꯣꯐ ꯏꯟꯀꯝꯁꯦ ꯀꯔꯤ ꯑꯣꯏꯔꯤꯒꯦ ꯍꯧꯖꯤꯛ꯫
ꯀꯦꯝ ꯇꯧꯗꯦꯗ ꯁꯨꯝꯕ ꯄꯥꯔ꯭ꯇ ꯇꯥꯏꯝ ꯈꯔ ꯇꯧꯔꯤꯁꯤꯉꯥꯏ꯫
ꯄꯥꯔꯠ ꯇꯥꯏꯝꯁꯦ ꯌꯥꯝ ꯋꯥꯗ꯭ꯔꯣ ꯁꯤ ꯄꯥꯔꯠ ꯇꯥꯏꯝꯁꯤꯗꯤ ꯃꯦꯟ ꯑꯣꯏꯅ ꯊꯥꯒꯤ ꯂꯨꯄꯥ ꯂꯤꯁꯤꯡ ꯇꯔꯦꯠ ꯂꯥꯛꯄ ꯅꯤꯄꯥꯜ ꯂꯥꯛꯄ ꯑꯃ ꯂꯩꯅꯤꯡꯉꯤ꯫
ꯀꯦꯝ ꯂꯩꯇꯦꯗ꯫ ꯀꯣꯆꯤꯡ ꯌꯥꯎ
ꯑ ꯍ ꯍ ꯍ꯫ ꯇꯥꯝꯅꯥ ꯍꯣꯏꯁꯨ ꯍꯧꯁꯤꯔꯥ ꯑꯁ ꯇꯜꯂꯤꯅꯦ ꯃꯣꯏꯗꯤꯅꯦ ꯑꯩ ꯃꯣꯏ ꯑꯇꯩ ꯍꯥꯎꯁꯀꯤꯗꯤ ꯀꯌꯥ ꯊꯣꯔꯛ ꯈꯣꯟꯗꯥꯅꯗꯦꯕ꯫
ꯇꯥꯃꯅꯥꯗꯨ ꯌꯥꯎꯅꯤꯡꯗꯦ ꯍꯥꯏ ꯑꯩ ꯅꯍꯥꯟ ꯄꯥꯎ ꯐꯥꯎꯅꯩ꯫
ꯃꯤꯅꯤꯠ ꯇꯔꯥ ꯍꯦꯜꯂꯦ ꯑꯃꯗꯩ ꯑꯃꯨꯛ ꯇꯧꯔꯛꯑꯣ꯫
ꯎꯝ ꯅꯪ ꯇꯧꯔꯛꯑꯣ꯫
ꯅꯪ ꯌꯥꯔꯤꯕ ꯅꯠꯇ꯭ꯔꯣ꯫
ꯑꯃ ꯇꯪ ꯉꯥꯏꯔꯦ ꯍꯥꯏꯕ꯫
ꯑꯣ ꯊꯝꯃꯀꯦ ꯇꯧꯔꯛꯀꯦ